ꯍꯜꯂꯣ ꯇꯥꯏ ꯇꯥꯏ ꯑꯩ ꯑꯁ ꯍꯥꯏꯕ ꯌꯥꯗꯦ
ꯑꯣ ꯍꯣꯏ ꯀꯩꯗꯧꯔꯤꯅꯣ
ꯀꯩꯝ ꯇꯧꯗꯦ
ꯆꯥꯛ ꯌꯦꯟꯖꯥꯡ ꯊꯣꯡꯕ꯭ꯔꯣ
ꯊꯣꯡꯗ꯭ꯔꯤ
ꯎꯝ ꯊꯣꯡꯗꯣꯏꯔꯣ
ꯊꯣꯡꯗꯣꯏꯗꯤ ꯊꯣꯡꯗ꯭ꯔꯗꯤ ꯆꯔꯥ ꯍꯦꯜꯂꯦꯗ
ꯑꯥ ꯆꯨꯝꯃꯦ ꯑꯗꯨꯝꯗꯤ ꯀꯩ ꯍꯥꯏꯅꯣ ꯃꯤꯅ ꯊꯣꯡꯕꯤꯕ ꯑꯗꯨꯨꯝ ꯅꯪꯅ ꯊꯣꯡꯗꯣꯏꯅꯦꯕ ꯇꯕ꯭ꯔꯥ ꯀꯩꯗꯧꯔꯤꯒꯦ ꯑꯗꯨꯗꯤ
ꯊꯣꯡꯗꯣꯏꯅꯦ
ꯀꯩꯇꯧꯔꯤꯒꯦꯕ ꯀꯩꯗꯧꯔꯤꯒꯦꯕ
ꯀꯩꯝꯇ ꯇꯧꯗꯦ
ꯀꯥꯏ ꯃꯥꯡꯉꯨꯔꯒꯦ ꯅꯪꯕꯣ
ꯑꯩꯔꯣ
ꯎꯝ
ꯍꯥꯂꯛꯑꯒ ꯆꯥꯛ ꯆꯥꯔꯒ ꯐꯥꯃꯨꯡꯗ
ꯀꯩꯅꯣ ꯆꯥꯛ ꯊꯣꯡꯉꯕꯣ ꯍꯥꯏꯖꯦ
ꯑꯥ ꯇꯥꯗ꯭ꯔꯤ ꯑꯩꯍꯦ ꯍꯨꯔꯦꯟ ꯅꯨꯝꯗꯥꯡ ꯑꯃꯨꯛ ꯆꯥꯗꯣꯏꯅꯦ
ꯆꯥꯛ ꯂꯥꯝꯕꯩ ꯍꯜꯂꯛꯄꯥꯗꯀꯣ ꯆꯥꯗ꯭ꯔꯤꯕꯅꯦꯕ
ꯑꯥꯎ ꯀꯩꯅꯣꯗꯣ ꯕꯤꯔꯌꯥꯅꯤ ꯅꯠꯇꯅ
ꯅꯠꯇꯦꯗ ꯑꯩꯈꯣꯏ ꯃꯦꯁ ꯍꯣꯜ ꯑꯗꯨꯝ ꯆꯥꯔꯦ ꯉꯁꯤꯗꯤ ꯃꯦꯁ ꯍꯣꯜꯗ ꯑꯗꯨꯝ ꯃꯦꯁꯍꯣꯜꯗ ꯆꯥꯏꯑꯕ ꯃꯦꯁꯍꯣꯜꯗ ꯍꯣꯁꯇꯦꯜꯒꯤ
ꯑꯣ ꯀꯣꯛꯀꯥ ꯉꯥꯎꯔꯦꯗ ꯍꯧꯖꯤꯛ
ꯍꯋꯥꯏ ꯅꯦ ꯀꯣ ꯍꯋꯥꯏ ꯋꯥꯖꯠꯅꯤ ꯋꯥꯒ꯭ꯔꯥꯖꯠꯅꯤ ꯌꯝ ꯋꯥꯏ ꯆꯥꯛ ꯆꯥꯔꯖꯨ
ꯍꯥꯎꯕꯅꯦꯍꯦ ꯑꯗꯨꯝ ꯆꯥꯔꯗꯤ
ꯑꯣꯅꯤꯡꯉꯛꯄꯅꯤ
ꯄꯦꯔꯣꯠ ꯈꯪꯕꯔꯥ ꯍꯦꯛ ꯂꯥꯛꯄꯗꯒꯤꯀꯣ ꯆꯍꯤ ꯑꯅꯤ ꯂꯩꯔꯛꯄꯁꯦ
ꯎꯝ
ꯃꯟꯗꯦꯗ ꯄꯤꯕ ꯍꯦꯟꯖꯥꯡ ꯆꯅꯥ ꯄꯤꯌꯦꯕ ꯆꯅꯥꯄꯤꯌꯦ ꯍꯥꯏꯔꯁꯦꯕ
ꯑꯥ
ꯑꯗꯣ ꯍꯧꯖꯤꯛꯐꯥꯎ ꯃꯟꯗꯦ ꯈꯨꯗꯤꯡꯒꯤ ꯇꯅꯥ ꯄꯤꯔꯤꯅꯦ ꯑ ꯇꯨꯏ ꯇꯨꯁꯇꯦꯗꯅ ꯑꯀ ꯀꯤꯅꯤꯄꯤꯅꯤꯁꯇꯔ ꯈꯡꯕ ꯅꯠꯇ꯭ꯔꯣ ꯀꯤꯅꯤꯄꯤꯅꯤꯥꯁꯇꯔ
ꯈꯪꯗꯦ
ꯑꯗꯨꯗꯣ ꯇꯨꯏꯁꯇꯦꯗ ꯄꯤꯕꯗꯣ
ꯍꯥ
ꯇꯨꯏꯁꯗꯦꯗ ꯑꯗꯨꯝ ꯄꯤꯔꯅꯦꯕ
ꯑꯍꯥꯎꯕ ꯑꯝꯗ ꯄꯤꯖꯕꯤꯗ꯭ꯔꯕꯣ
ꯕꯦꯠꯁꯅꯦ ꯕꯦꯠꯁ ꯚꯦꯖꯤꯇꯔꯤꯌꯥꯟ ꯍꯣꯁꯇꯦꯜꯅꯦ ꯑꯗꯨꯒꯤ ꯋꯥꯏ ꯑꯁ
ꯀꯔꯝ ꯀꯔꯝ ꯄꯟꯂꯤꯒꯦ
ꯁꯤꯗꯅꯤꯉꯥꯏ ꯁꯤꯗꯅꯤꯉꯥꯏ ꯍꯣꯏ ꯁꯤꯗꯦꯒ ꯍꯥꯏꯌꯦ ꯆꯥꯕꯗꯁꯨ ꯍꯟꯊꯅ ꯍꯥꯏ ꯍꯣꯏ ꯌꯥꯏ ꯂꯩꯌꯦꯒ ꯆꯥꯝꯃ ꯄꯣꯠꯇꯨꯒꯨꯝꯕꯗꯤ ꯑꯗꯨꯝ ꯌꯥꯏ ꯑꯗꯨꯝ ꯂꯣꯟ ꯂꯣꯟ ꯂꯣꯟꯅ ꯊꯣꯡꯕꯁꯦ
ꯔꯨꯝꯗ ꯆꯥꯕꯅꯦꯅ ꯅꯨꯡꯉꯥꯏꯌꯦꯗꯅꯀꯣ
ꯑ ꯂ ꯂꯣꯏ
ꯃꯣꯏꯗꯨꯗꯤ ꯃꯤ ꯍꯥꯠꯀꯦ ꯍꯥꯏꯕ꯭ꯔꯣ
ꯎꯄꯥꯏ ꯂꯩꯇꯦ ꯅꯣꯏ ꯅꯦꯁ ꯈꯣꯏ ꯂꯩꯕꯅꯤꯅꯥ ꯑꯈꯣꯏꯁꯨ ꯀꯝꯄ꯭ꯂꯦꯟ ꯇꯧꯔꯁꯨ ꯃꯣꯏ ꯅꯄꯤꯔꯀ
ꯍ ꯑꯩꯒ ꯑꯣꯏꯗꯤ ꯁꯨꯡꯉ ꯉꯝꯃꯣꯏ
ꯎꯄꯥꯏꯂꯩꯇꯦ ꯍꯣꯏ ꯃꯤ ꯈꯔꯕꯨꯗꯤ ꯀꯩ ꯍꯥꯏꯁꯤꯔ ꯆꯪꯅꯔꯛꯑꯣꯀꯣ ꯂꯩꯕ ꯉꯝꯗꯕꯒꯤ ꯇꯦꯟꯗ ꯊꯣꯄꯒꯨꯝꯕ ꯂꯣꯏ ꯂꯩꯗ ꯑꯗꯨ ꯑꯩꯈꯣꯏꯅ ꯑꯩꯈꯣꯏꯅ ꯄꯦꯔꯦꯟꯁ ꯈꯣꯏꯗꯨꯅ ꯑꯃꯨꯛ ꯌꯥꯅꯤ ꯂꯣꯏꯕ ꯅꯣꯛꯊꯣꯛꯀꯦ ꯍꯥꯏꯗꯅ ꯍꯥꯏꯔꯒ ꯋꯥꯔꯁꯨ ꯋꯥꯅ ꯎꯄꯥꯏ ꯂꯩꯇꯦ
ꯐꯖꯅꯦꯗꯤ ꯀꯣꯗ꯭ꯔꯗ
ꯍꯥꯥ
ꯐꯖꯔꯤꯕ ꯑꯗꯨꯗꯤ
ꯍ ꯄꯦꯂꯤ ꯆꯗꯦ ꯎꯝ ꯂꯣꯏꯔꯅꯤ ꯍꯥꯏꯅ ꯂꯩ ꯆꯍꯤ ꯑꯃꯗꯤ ꯍꯧꯖꯤꯒ ꯑꯃꯇꯥꯗꯤ ꯉꯥꯏꯔꯦꯗ
ꯑꯗꯨꯗꯤ ꯂꯣꯏꯁꯟꯂꯒꯦ ꯋꯥꯁꯨ ꯋꯥꯗ
ꯑꯣꯅꯣ
ꯎꯝ ꯎ
ꯈꯥꯡꯉꯣ ꯈꯔ ꯈꯥꯡꯉꯣ ꯑꯗꯨꯗꯤ ꯑꯩ ꯑꯣꯏꯇꯥꯔꯗꯤ ꯁꯛꯉꯝ ꯉꯝꯖꯔꯔꯣꯏ
ꯍꯣꯏ ꯀꯌꯇꯃꯤ ꯀꯌꯥꯆ ꯍꯔꯕꯨ ꯋꯥꯃꯟꯗ ꯑꯣ ꯃꯌꯥꯝꯁꯨ ꯌꯥꯎꯋꯦꯗ ꯃꯌꯥꯝꯁꯨ ꯂꯩꯍꯧꯔꯤꯅꯦꯕ ꯃꯌꯥꯝ ꯊꯣꯛꯈ꯭ꯔꯁꯨ ꯃꯌꯥꯝꯁꯨ ꯂꯩꯍꯧꯔꯤꯅꯦꯕ
ꯍꯥꯡꯕ ꯅꯥꯩꯇꯦꯕ
ꯑꯥ
ꯅꯪ ꯅꯪꯒꯨꯝꯕ ꯊꯧꯅꯥ ꯐꯕ ꯉꯥꯛꯇ ꯑꯣꯏꯔꯝꯅꯤ
ꯑꯩ ꯋꯥꯗ ꯦꯗ ꯃ ꯀꯣꯏꯣꯏ ꯍꯣꯏ ꯍꯣꯏ ꯑꯩꯉꯣꯟꯗꯒꯤ ꯍꯦꯟꯕ ꯈꯣꯏ꯫ ꯁꯤꯗꯒꯤ ꯀꯩ ꯍꯥꯏꯇ꯭ꯔꯦ ꯑꯩꯈꯣꯏ ꯑꯩꯈꯣꯏꯒꯤꯗꯤ ꯈꯔ ꯑꯃꯨꯛ ꯀꯩ ꯍꯥꯏꯗꯥꯏ꯫ ꯆꯥꯍꯤꯗꯣ ꯊꯨꯅ ꯂꯣꯏꯁꯤꯜꯂꯦꯕ ꯑꯩꯈꯣꯏꯒꯤꯗꯤ ꯑꯗꯣ ꯃꯤ ꯈꯔꯒꯤꯅ꯫
ꯆꯍꯤ ꯌꯥꯝꯕꯈꯣꯏꯁꯨ ꯂꯩꯌꯦꯕ ꯃꯣꯏꯒꯤ ꯇꯝꯕꯈꯣꯏꯒꯤꯗꯣ ꯃꯣꯏꯅ ꯇꯝꯕꯗꯣ꯫
ꯑꯝ ꯆꯍꯤ ꯀꯌꯥ ꯇꯝꯗꯣꯏꯅꯣꯕ ꯇꯝꯃꯤꯔꯥ ꯅꯠꯇ꯭ꯔꯥꯒ ꯀꯩꯅꯣ꯫
ꯍꯣꯏꯣꯏ ꯇꯝꯃꯤꯅꯦ ꯑꯗꯨ ꯍ ꯍꯥꯏꯁꯤꯔ ꯃꯤ ꯈꯔꯒꯤꯗꯤ ꯑꯗꯨꯝ ꯌꯥꯝꯕꯅꯦꯕ ꯇꯔꯨꯛ꯫ ꯇꯔꯨꯛꯃꯛꯇꯤ ꯅꯠꯇꯦ ꯃꯔꯤ ꯍꯦꯟꯅꯕꯀꯣ ꯃꯔꯤ ꯃꯉꯥꯒꯨꯝꯕ
ꯎꯝ
ꯑꯗꯨꯃꯥꯥꯏ ꯍ ꯀꯣꯂꯦꯖ
ꯑ
ꯀꯣꯂꯦꯖꯇꯤ ꯀꯣꯂꯦꯖ ꯑꯣꯏꯕꯅꯦ ꯍꯥꯏ꯭ꯔꯥ ꯑꯗꯣ ꯄꯔꯥꯗꯤ ꯐ
ꯑ ꯀꯝꯕꯅꯣ ꯁꯤꯔꯥ
ꯇꯥꯕꯣ
ꯑ ꯇꯥꯏ ꯇꯥꯏ ꯑꯉꯥꯡꯁꯤꯒ ꯐꯣꯟ ꯌꯦꯡꯕ ꯑꯗꯨꯒꯤ ꯁꯤ ꯅꯥꯀꯟꯗ ꯌꯦꯅꯤꯡꯗ꯭ꯔꯦꯅ ꯑꯇꯣꯞꯄ ꯑꯃ ꯊꯥꯎꯑꯣꯅ꯫
ꯥꯏ ꯂꯦꯋꯥꯁꯦ ꯅꯅꯥ ꯂꯩ
ꯇꯨ ꯌꯦꯉꯣꯁꯦ
ꯑꯣ ꯑꯣ
ꯅ ꯑꯩꯛ ꯈꯪꯇ ꯔ꯭ꯦꯆꯠꯂꯣ ꯑꯦ ꯀꯩꯒꯤꯅꯣ ꯁꯤ ꯌꯦꯡꯒꯠꯇꯦ ꯆꯠꯂꯣ ꯌꯥꯔꯦ ꯑꯗꯨꯅꯦ ꯌꯨꯝꯗ
ꯑꯙꯀ
ꯑꯣ
ꯑꯉꯥꯡꯁꯦ ꯑꯉꯥꯡ ꯑꯉꯥꯡꯁꯦ ꯂꯔ ꯂꯩꯕꯖꯥꯅꯤꯅꯦ
ꯄꯨꯖꯤ ꯀ ꯂꯑꯀꯅꯤ ꯑ
ꯑꯣ
ꯑꯗꯨꯗꯤ ꯅꯪ ꯈꯜꯂꯨꯗꯅꯁꯦ
ꯎꯝ
ꯑꯩꯁ ꯁꯤꯁꯦ ꯌꯦꯡ ꯌꯥꯗꯕꯅꯦ ꯁꯤꯃ ꯅ ꯑꯃꯨꯁꯤꯗꯩ ꯁꯤꯗꯤ ꯅꯃꯣꯁꯦ ꯉꯃꯣ ꯇꯞꯅ ꯅꯝꯃꯣ ꯇꯞꯅ ꯅꯝꯗ꯭ꯔꯗꯤ ꯌꯥꯔꯣ
ꯊꯦ ꯍꯧꯖꯤꯛꯇꯤ ꯂꯣꯏꯔꯒ ꯂꯦꯛ ꯄꯥꯔꯣꯏꯗ꯭ꯔꯣ
ꯀꯩꯕ
ꯂ ꯄꯥꯗꯣꯔꯒ
ꯑ ꯄꯗꯦꯗ ꯍꯗꯛꯇꯤ ꯌꯥꯆꯥ ꯑꯗꯨꯝ ꯁꯤ ꯀꯩꯅꯣ ꯆꯠꯄꯗꯣ ꯋꯥꯕꯅꯦꯗ ꯑꯗꯨ ꯑꯗꯨ ꯂꯣꯏꯔꯗꯤ ꯑꯗꯨꯝ ꯍꯜꯂꯛꯑꯒ ꯍꯣꯟ ꯌꯦꯡ ꯌꯦꯡ ꯌꯦꯡ ꯌꯦꯡ ꯌꯦꯡꯉꯒ ꯑꯗꯨꯝ ꯀ ꯀꯅꯤ
ꯎꯝ
ꯑꯗꯨꯝꯅꯅꯤ ꯁꯥꯟꯅꯅꯤꯡꯉꯒ ꯑꯗꯨꯝ ꯁꯥꯟꯅꯕ ꯆꯠꯄ ꯂꯗꯒ ꯆꯥꯛ ꯃꯇꯝꯗꯨꯅꯨꯡ ꯉꯥꯏ ꯆꯥꯛ ꯆꯥꯅꯤ ꯏꯔꯨꯒꯅꯤ ꯑꯗꯨꯝ ꯆꯨꯝꯀꯅꯤ ꯍꯥꯎ ꯁ ꯌꯥꯎ ꯀꯣ ꯀꯩꯁꯤ ꯇꯣꯡꯦ
ꯃꯅꯦ ꯂꯕ ꯀ
ꯑꯗꯨꯗꯤ ꯑꯗꯨ ꯍꯜꯂꯛꯑꯒ ꯐꯨꯠꯕꯣꯜꯒꯨꯝꯕ ꯁꯥꯟꯅꯅꯉꯗꯤ ꯁꯥꯟꯅꯑꯀꯅꯤ
ꯍꯣꯏ ꯌꯥꯅ ꯁꯤꯉꯁꯦ ꯀ ꯆꯂꯣ ꯌꯥꯔꯦ
ꯑꯗꯨꯒ ꯀꯩꯅꯣ
ꯆꯦ
ꯕꯨ ꯌꯦꯡꯕ꯭ꯔꯣ
ꯑꯩꯕꯨ ꯌꯦꯡꯗꯤꯦꯗꯣ
ꯍ ꯍꯩ ꯌꯥꯎꯗꯔ
ꯏꯗꯣꯝ ꯌꯦꯡꯉꯨ ꯇꯟꯗꯅ ꯀꯃꯒ
ꯀꯅꯥꯒꯗꯤ ꯁꯄ ꯀꯅꯥꯒꯗꯤ ꯁꯞꯄꯣꯔꯠ ꯇꯧꯅꯤꯡꯕꯣ ꯂꯣꯏ ꯆ ꯄꯆꯦ ꯅꯦꯕꯔ ꯂ ꯂꯩꯕꯦꯅ ꯇ꯭ꯔꯟ ꯀꯥꯅꯥ ꯂꯩꯕ ꯅꯦꯕ ꯅꯦꯄꯥ ꯅꯨꯡ ꯁꯤꯅꯦꯅꯦ ꯅ ꯃꯄꯣꯏ ꯍꯥꯥꯟꯗ ꯑꯗꯨ ꯃꯥꯏꯅ ꯑ ꯑꯗꯨꯔꯤ ꯌꯥꯝꯟꯕꯥꯏꯗ
ꯅꯅꯥ ꯍꯗ ꯀꯗꯣ ꯃꯥꯁꯦ ꯃꯃꯥꯡꯒꯤꯗ ꯁꯣꯛꯈꯤꯗꯅ
ꯍꯣꯏ꯫
ꯑꯗꯨꯗ
ꯁꯣ
ꯌꯥꯎꯕꯐꯧꯇ ꯍꯥꯏꯗꯤ ꯃꯥꯁꯦ ꯁꯤꯐꯧꯇ ꯆꯠꯄ ꯉꯝꯃꯔꯣꯏ ꯀꯥꯏꯅ ꯍꯥꯏꯔꯝꯕꯅꯦꯕ
ꯍꯣꯏ ꯍꯣꯏ ꯍꯣꯏ ꯑꯗꯨꯜꯃꯥꯏ ꯑꯃ ꯍꯜꯒꯦ ꯑꯃꯨꯛ ꯁꯥꯟꯗꯥꯏ ꯁꯤꯅꯤ ꯅꯨꯡꯁꯤ ꯃꯥ ꯍ
ꯑ
ꯑꯗꯨꯒ ꯖꯄꯥꯟꯁꯨ ꯅꯨꯡꯁꯤꯅꯦ ꯃꯣꯏ ꯕ꯭ꯔꯥꯖꯤꯜ ꯋꯦꯁꯀꯨꯃꯥꯔꯗ ꯎꯈꯤꯕꯗ
ꯍ ꯍꯣꯏ ꯀꯄꯗꯣ
ꯑꯥ
ꯑꯗꯨ ꯅꯨꯃꯤꯠꯇ ꯌꯦꯡꯒꯦꯗꯤ ꯇꯧꯕꯅꯦ ꯑꯩꯁꯨꯣ ꯑꯦꯠꯁ ꯆꯪꯕ ꯌꯥꯗ꯭ꯔꯣ
ꯑꯣ ꯑꯩꯗꯤ ꯀꯩ ꯍꯥꯏꯇꯣꯏꯅꯦ ꯖꯄꯥꯟꯗꯣ ꯑꯩꯈꯣꯏ ꯀꯔꯤꯅꯣ ꯑꯦꯁꯤꯌꯥ ꯍꯣꯏꯅꯤꯅꯀꯣ ꯅꯨꯡꯁꯤꯕꯗꯣ ꯃꯣꯏ ꯈꯛꯇ ꯉꯥꯏꯔꯕꯅꯦꯕ ꯑꯗꯨꯒꯤ ꯍꯣꯏ ꯐꯖꯗꯤꯦ ꯐꯣꯅꯕꯗ ꯐꯥꯏ ꯂꯩꯇꯦ
ꯍꯣꯏ ꯂꯩꯥꯏꯇ ꯌꯥꯝ ꯂꯥꯏꯅ ꯁꯅꯗ
ꯍ
ꯑꯣ ꯀꯌꯥ ꯄꯥꯏ ꯐꯪꯗꯦ ꯍꯥꯏꯌꯦꯕ
ꯑꯝ
ꯀꯩꯗ ꯌꯦꯡꯒꯦ
ꯑꯩꯅ ꯏꯄꯤꯛ ꯏꯁꯄꯣꯔꯠꯁꯇ ꯑꯗꯨꯝ ꯌꯦꯡꯉꯤ
ꯀꯩꯗꯕ
ꯄꯤꯛꯅꯤꯛ ꯁꯄꯣꯠ ꯨꯒꯜ ꯗꯕꯤꯒꯣ
ꯑꯩꯗꯤ ꯌꯥꯗ꯭ꯔꯤꯅꯦꯦꯕ ꯑꯇ ꯆꯉꯃꯗ ꯀꯃꯥꯏꯅ ꯆꯪꯉ ꯌꯦꯌꯦꯒꯦ
ꯑꯩ ꯍꯣꯔꯦꯟ ꯀꯩ ꯍꯥꯏꯁꯦ ꯊꯥꯔꯦꯀꯣ ꯆꯪꯕ ꯃꯑꯣꯡꯗ
ꯍ
ꯑꯗꯨꯝ ꯌꯦꯡꯅꯤꯡꯉꯗꯤ ꯐ꯭ꯔꯖ ꯍꯣꯏꯗꯤ ꯀꯌꯥꯨ ꯗꯦꯠ ꯁꯤꯛꯁꯇ ꯑꯃꯨꯛ ꯂꯩꯔꯝꯒꯅꯤ ꯃꯣꯏꯒꯤꯗ
ꯎ ꯎ
ꯍꯣꯏ ꯗꯦꯠ ꯁꯤꯛꯁꯇꯥ ꯅꯣ ꯑꯣꯏꯦꯒ ꯁꯥꯟꯅꯅꯤ
ꯦꯕ ꯅꯪ ꯌꯦꯡꯗꯕ ꯣꯛꯀꯔꯁꯨ ꯂꯩꯔꯛꯇ꯭ꯔꯦ ꯁꯤꯒꯔꯥ ꯇ꯭ꯋꯡꯀꯜ ꯇ꯭ꯔꯤꯡꯀꯜ ꯄꯥꯁ ꯇꯁꯦ ꯀꯣ ꯄꯥꯏꯌꯣ ꯐꯣꯟꯁꯨ ꯄꯥꯏ ꯌꯦꯡꯅꯤꯡꯉꯛꯇ꯭ꯔꯕ ꯂꯪꯈ꯭ꯔꯣ ꯀꯪ꯭ꯔꯦꯒ ꯇꯧꯔꯁꯦ
ꯑꯩꯈꯣꯏꯁꯦ ꯉꯔꯥꯡ ꯑꯝꯇ ꯀꯥꯎ ꯍꯣꯡꯕꯅꯦꯕ ꯑꯧ
ꯑ
ꯀꯥ ꯍꯣꯡꯕꯅꯦ ꯃꯣꯏ ꯉꯥꯡ ꯐꯣꯡ ꯋꯥꯗꯤ ꯉꯉꯥꯡ
ꯀꯥ ꯍꯣꯡꯕꯒꯤ ꯋꯥꯕꯗꯣ ꯑꯩ ꯈꯪꯉꯦ
ꯎꯝ ꯑꯥ ꯑꯇꯦꯡꯁ ꯐ ꯂꯩꯔ ꯃꯅꯤꯣꯏ ꯑꯗꯨ ꯍꯣꯏ ꯑꯗꯨꯗꯒꯤꯀꯦ ꯁꯀ꯭ꯔ ꯊꯅꯨꯡ ꯋꯥꯏ ꯁꯀꯦꯟ꯭ꯔ ꯂꯩ ꯀꯨꯏꯔꯦ ꯑꯩꯈꯣꯏ ꯁꯒꯦꯟ ꯈꯔ ꯂꯩ ꯀꯥꯕꯗ ꯀꯩꯝꯛ ꯋꯥꯕꯔ ꯁ ꯂꯤꯞꯁꯨ ꯂꯣꯏꯁꯤꯟꯕꯤꯗꯅꯕ ꯑ
ꯄ ꯂꯩꯗ